ꯇꯥ
ꯇꯔ ꯇꯥꯖꯣꯏ
ꯇꯥꯏ ꯑꯃꯝꯇ ꯍꯥꯏꯕꯤꯔꯛꯑꯣ ꯑꯩ ꯀꯣ ꯃꯊꯥꯒ ꯁꯥꯕ ꯉꯝꯃꯔꯣꯏ
ꯇ ꯁ
ꯍꯣꯏ ꯌꯥꯔꯦ ꯑꯗꯨ ꯑꯣꯏꯏꯗꯤ ꯌꯥꯝ ꯐꯔꯦ ꯑꯗꯨꯗꯤ ꯍꯣꯔꯦꯟ ꯂꯥꯛꯑꯅꯤ
ꯎ ꯂꯨꯄꯥ ꯆꯥꯇ꯭ꯔꯨꯛꯁꯦ ꯆꯪꯉꯦ ꯎ ꯇꯌꯨꯞ ꯑꯃ ꯁꯤꯜꯂ‌ꯦ ꯑꯗꯨꯗꯗꯒꯤ ꯇꯥꯌꯔꯗꫭ ꯂꯨꯄꯥ ꯆꯥꯍꯨꯝ ꯆꯍꯨꯝꯌꯥꯡꯈꯩꯅ‌ꯦꯌ‌ꯦ
ꯑꯣ ꯁꯦꯝꯕꯒꯤ ꯑꯃꯨꯛ ꯂꯨꯄꯥ ꯆꯅꯤꯌꯥꯡꯈꯩ
ꯃ ꯇꯦꯇꯦ ꯅꯗꯒꯦ ꯏꯁꯤꯡ ꯑꯃꯨꯛ ꯌꯥꯉꯣꯟꯗꯁꯨ ꯌꯥꯅꯕ ꯌꯨꯝꯗꯒꯤ ꯑꯣꯏꯅ ꯄꯨꯔꯛꯒꯅ ꯕꯣꯇꯜ ꯍꯥꯞꯐꯝ ꯑꯃꯁꯨ ꯍꯥꯞꯆꯤꯜꯂꯛꯑꯦ
ꯑꯣ ꯑꯗꯨꯒꯤꯔ ꯅꯪ ꯑꯩꯉꯣꯟꯗ ꯑꯗꯨꯝ ꯌꯥꯔꯦ
ꯀꯥꯗ ꯅꯗ ꯅꯣꯏꯁꯤꯡ
ꯃꯥꯔ
ꯍꯣꯏ ꯅꯣꯏ ꯏꯁꯤꯡꯗꯣ ꯍꯥꯎꯇ‌ꯦꯕ ꯊꯛꯅꯤꯡꯗ‌ꯦꯕ ꯅꯣꯏ ꯌꯨꯝꯗꯒꯤ ꯍꯧꯔꯁꯅꯨ ꯐꯖꯅ ꯊꯤꯠꯂꯒ ꯐꯣꯏ ꯇꯧ
ꯌꯥꯝ ꯐꯠꯇꯦ ꯑꯩ ꯁꯥꯄꯣꯟ ꯑꯅꯧꯕ ꯑꯃ ꯂꯩꯔꯦ ꯍꯣꯔꯦꯟ ꯃꯥꯏ ꯇꯥꯔ ꯂꯥꯛꯀꯅꯤ ꯁꯛ ꯀꯌꯥꯝ ꯐꯖꯩ ꯌꯦꯡꯉꯨ
ꯎꯝ ꯍꯌꯦꯡꯗꯤ ꯅꯪ ꯇꯧꯈ꯭ꯔꯦ ꯍꯥꯏꯕꯀꯣ
ꯍꯌꯦꯡꯖꯦ ꯍꯥꯏꯗꯤ ꯍꯥꯏꯔꯛꯇ꯭ꯔꯤ ꯑꯉꯥꯡꯒꯩꯗꯨꯅꯗꯤ ꯇꯧꯔꯣꯏꯅ ꯍꯥꯏꯕ ꯑꯗꯣ ꯃꯃꯥꯅꯗꯤ ꯀꯩꯝ ꯍꯥꯏꯔꯛꯇ꯭ꯔꯤ ꯑꯗꯨꯅ ꯑꯩ ꯍꯧꯖꯤꯛ
ꯃꯣꯀꯦ ꯇꯧꯗ꯭ꯔ ꯇꯥꯔꯗꯤ ꯏꯕꯥꯏꯅꯤ ꯍꯌꯦꯡ ꯆꯠ ꯇꯥꯕꯅꯤ ꯆꯤꯡ ꯀꯥꯔꯖꯤꯀꯣ ꯈꯣꯡꯅ ꯑꯣꯏꯅ ꯀꯥꯔꯖꯦ ꯆꯤꯡꯗ
ꯀꯥꯗꯣꯏꯅꯣ ꯀꯥꯏ ꯆꯤꯡꯅꯣ
ꯀꯁꯥꯔꯃꯥꯠ ꯆꯤꯡꯗꯣ ꯁꯦꯝꯖꯟꯗꯕꯤꯗ ꯀꯣꯏꯔꯒ
ꯑꯁ ꯁꯦꯝꯖꯟꯗꯕꯤꯗ
ꯀꯣꯏ ꯀꯣꯏꯔꯒ ꯀꯥꯔꯅꯤ ꯑꯗꯨꯒ ꯑꯥ ꯌꯧꯔꯅꯤ ꯑꯗꯨꯒ ꯍꯜꯂꯛꯑꯅꯤ ꯍꯂꯛꯄꯗꯨꯖꯨ ꯀꯣꯏꯗꯕꯤꯗ ꯍꯜꯂꯛ ꯍꯜꯂꯛ
ꯍꯌꯦꯡꯗꯤ ꯈꯔ ꯎꯅꯁꯦ ꯌꯥꯔꯦ ꯈꯔ ꯎꯅꯖꯦ ꯉꯝꯗ꯭ꯔꯦ ꯎꯅꯗꯕ ꯀꯨꯏꯔꯦ
ꯅꯪꯉꯣꯟꯗ ꯑꯩꯅ ꯑꯗꯨ ꯍꯥꯏꯔꯛꯀꯅꯣ ꯍꯥꯏꯕ ꯅꯠꯇ꯭ꯔꯥ ꯆꯟ ꯆꯟꯅ ꯑꯗꯨꯝ ꯎꯅꯗꯧꯔꯕꯅꯤ
ꯀꯩꯅꯣ ꯑꯗꯨ ꯍꯥꯏꯔꯛꯀꯅꯣꯕꯣ ꯎꯟꯅꯖꯦ ꯍꯥꯏꯕ ꯀꯩ ꯀꯥꯏꯒꯦ
ꯊꯦꯡꯅꯖꯦ ꯍꯥꯏꯔꯛꯑꯅꯣ ꯑꯗꯨꯝ ꯑꯩꯠ ꯊꯥꯎꯖꯟꯁ ꯇ ꯌꯧꯗ꯭ꯔꯤꯕꯧ ꯆꯠꯂꯅꯤ ꯍꯥꯏ ꯅꯪꯉꯣꯟ ꯍꯥꯏꯗꯨꯗꯤ
ꯑꯣ ꯑꯗꯣ ꯍꯥꯏ ꯑꯗꯣꯝꯅ ꯊꯣꯛꯁꯦ ꯍꯥꯏꯕ ꯎꯅꯗ꯭ꯋꯥꯏꯕꯤ ꯏꯕꯥꯏꯅꯤ
ꯆꯠꯇꯣꯏꯅꯤ
ꯀꯣꯟꯅꯗꯕꯖꯨ ꯀꯨꯏꯔꯦ
ꯀꯣ
ꯍꫭꯏ ꯍꫭꯏ ꯌꯥꯏ
ꯍꯣꯏ ꯍꯥꯏꯌꯣ
ꯍꯣꯏ ꯍꯣꯏ ꯃꯤꯖꯦꯜ ꯃꯉꯥ ꯎꯅꯔꯅꯤ ꯍꯧꯒꯠꯂꯛꯑꯅꯤ ꯆꯠꯀꯅꯤ ꯀꯣ ꯆ‌ꯦꯜꯂꯅꯤ ꯆꯤꯡ ꯀꯥꯔꯅꯤ
ꯆꯥꯛ ꯆꯥꯔꯕꯣ ꯅꯪ ꯄꯨꯡ ꯀꯌꯥꯗ ꯆꯥꯛ ꯆꯥꯒꯦ ꯅꯪꯕꯣ
ꯉꯁꯥꯏ ꯏꯔꯨꯖꯔ ꯀꯩꯗꯧꯌꯦꯕ
ꯎꯝ ꯍꯨꯝ ꯏꯔꯨꯖꯕ ꯂꯣꯏꯔꯒ ꯊꯦꯡꯉꯦꯅꯦ ꯑꯗꯨꯒ ꯆꯠ ꯆꯥꯛ ꯆꯥ ꯆꯥꯅꯔꯣ ꯅꯪꯅ ꯉꯁꯥꯏ ꯑꯩꯉꯣꯟꯗ ꯐꯣꯟ ꯇꯧꯔꯛꯑꯝꯃꯤꯗꯣ
ꯅꯠꯇꯦ ꯆꯥꯛ ꯇꯣꯛꯑ ꯀꯥꯟꯗ
ꯆꯥꯛ ꯇꯣꯛꯑ ꯀꯥꯟꯗ ꯊꯣꯡꯕꯗꯤ ꯊꯣꯡꯗ꯭ꯔꯕꯣ ꯍꯧꯖꯤꯛꯀꯥꯟ
ꯊꯣꯡꯗ꯭ꯔꯦ
ꯑꯩ ꯉꯁꯤꯗꯤ ꯀꯣꯛ ꯇꯨꯝꯒꯅꯤ ꯁꯛ ꯐꯖꯔꯒ ꯂꯥꯛꯀꯅꯤ
ꯀꯣꯛꯇꯤꯞ ꯍꯌꯦꯡ ꯍꯌꯦꯡ ꯇꯨꯝꯃꯤ ꯉꯁꯥꯏ ꯆꯞ ꯆꯥꯅ
ꯍꯌꯦꯡ ꯇꯨꯝꯕ ꯌꯥꯕꯗꯣ ꯉꯁꯤ ꯇꯨꯝꯕ ꯅꯨꯃꯤꯠ ꯇꯥꯕ ꯑꯗꯨꯒꯤꯅꯦ
ꯂꯨꯔꯣ ꯑꯩꯖꯨ ꯍꯣꯔꯦꯟ ꯇꯨꯝꯊꯣꯛꯎꯏ
ꯍꯣꯛꯂꯣ ꯍꯥꯏꯖꯦ ꯅꯃꯥꯏꯗꯣ ꯇꯨꯝꯕ ꯋꯥꯠꯄꯒꯤꯅꯦ ꯍꯣꯔꯦꯟ ꯑꯍꯤꯡ ꯕꯣꯜ ꯑꯃꯨꯛ ꯂꯩ ꯍꯥꯏꯗꯥꯏꯅꯦ ꯅꯪ
ꯂꯩ
ꯑꯁ ꯑꯗꯨ ꯑꯃꯨꯛ ꯌꯦꯡꯉꯗꯤ ꯑꯃꯨꯛ ꯀꯃꯥꯏ ꯇꯨꯝꯗꯣꯔꯤ ꯀꯩꯗꯧꯔꯤꯅꯣ
ꯀꯩꯁꯨ ꯇꯧꯗꯦ ꯁꯨꯝ ꯂꯩꯔꯤꯅꯦ ꯇꯨꯝꯕ ꯇꯨꯝꯕꯖꯦ ꯀꯣ ꯍꯣꯔꯦꯟꯕꯨꯗꯤ ꯋꯥꯠꯂꯅꯤ
ꯇꯨꯝꯕ ꯋꯥꯜꯂꯗꯤꯅꯦ ꯎꯔꯤꯡ ꯊꯨꯛ ꯊꯣꯛꯄꯅꯦꯕ ꯑꯩꯖꯨ ꯊꯥꯏꯅ ꯌꯥꯝ ꯊꯣꯛꯂꯛꯑꯦ ꯑꯗꯨꯅ ꯅꯪ ꯀꯩꯗꯧꯒꯅꯤ ꯍꯥꯏ ꯀꯥꯟꯗꯅꯦ ꯑꯗꯨꯅ ꯃꯌꯥꯝꯅ ꯍꯥꯏꯅꯔꯤꯗꯣ ꯇꯧꯒꯗꯕ ꯄꯦꯟꯅ ꯇꯨꯝꯃꯗꯤ ꯁꯛ ꯐꯖ ꯊꯣꯛꯑꯦ ꯇꯨꯝꯕ ꯋꯥꯠꯂꯒ ꯑꯗꯨꯗꯤ ꯅꯃꯥꯏꯗꯣ ꯏꯃꯪ ꯃꯛꯁꯜꯂꯅꯤ
ꯎꯝ
ꯎꯝ ꯑꯔꯥꯡ ꯌꯥꯝ ꯇꯧꯔꯛꯀꯅꯣ ꯋꯥ ꯆꯨꯝꯅ ꯑꯗꯨꯝ ꯐꯖꯅ ꯉꯥꯡꯉꯣ
ꯍ ꯐꯖ ꯉꯥꯡꯗꯣ ꯐꯔꯦꯁ ꯈꯔ ꯂꯩꯗ ꯌꯥꯔꯔꫭꯏ ꯑꯁ
ꯑꯥꯏꯔꯁ ꯍꯥꯏꯗꯤ ꯑꯃ ꯄꯦꯀꯦꯠꯇ ꯃꯉꯥ ꯍꯥꯟꯕꯕꯤꯗꯨ ꯅꯠꯇ꯭ꯔꯅ ꯌꯥꯝ ꯊꯛꯄꯗ
ꯎꯝ
ꯇꯧꯔꯤꯖꯤ ꯌꯦꯡꯉꯣ ꯌꯥꯡꯁꯦ ꯀꯪꯉ ꯂꯩꯔꯕ ꯃꯌꯥꯡꯁꯦ ꯀꯪꯅꯕ ꯍꯣꯠꯅꯕꯗ ꯇꯧꯔꯤꯕꯁꯦ ꯑꯝꯇ ꯌꯦꯡꯉꯣ
ꯑꯩꯁꯦ ꯑꯩꯁꯦ ꯌꯥꯡ ꯀꯪꯅꯕ ꯅꯠꯇꯦ ꯑꯩꯅ ꯇꯧꯔꯤꯁꯦ ꯃꯁꯜꯗꯤ ꯍꯦꯟꯒꯠꯂꯛꯀꯅꯤ ꯃꯔꯝꯗꯤ ꯄ꯭ꯔꯣꯇꯤꯟ ꯆꯥꯏꯕꯀꯣ ꯑ ꯇꯧꯔꯦ ꯕꯣꯗꯤ ꯐꯦꯠ ꯂꯣꯁ ꯇꯧꯅ
ꯄ꯭ꯔꯣꯇꯤꯟꯒꯤ ꯅꯪ ꯆꯥꯔꯤꯁꯦ ꯌꯦꯔꯨꯝ
ꯌꯥꯡ ꯀꯪꯕꯒ ꯂꯣꯁ ꯇꯧꯕꯒ ꯃꯥꯟꯅꯗꯦꯕꯀꯣ
ꯎꯝ
ꯍꯥꯏꯗꯤ ꯈꯪꯗꯦ ꯌꯥꯝ ꯊꯤ ꯃꯥꯟꯗꯦ ꯑꯩ ꯀꯃꯥꯏꯅ ꯍꯥꯏꯗꯣꯏꯅꯤ ꯈꯪꯗ꯭ꯔꯦ ꯃꯥꯟꯗꯤ ꯃꯥꯟꯅꯗ꯭ꯔꯦ
ꯃꯥꯥꯟꯗꯤ ꯃꯥꯟꯅꯗꯦ ꯑꯗꯣ ꯅꯪꯗꯤ ꯅꯌꯥꯡꯁꯨ ꯀꯪꯉꯅꯤ ꯕꯣꯗꯤ ꯐꯦꯠꯁꯨ ꯂꯨꯁ ꯇꯧꯔꯅꯤ ꯑꯗꯨꯗꯤ ꯀꯥ ꯇꯧꯔꯅꯤ ꯑꯝꯇ ꯌꯦꯡꯉꯨ
ꯑꯩ ꯍꯧꯖꯤꯛ ꯈꯣꯡ ꯐꯖꯔꯛꯇꯣꯔꯝꯅꯤ ꯐꯥꯏꯒꯟ ꯍꯥꯏꯔꯦ ꯁꯀꯜ ꯇꯧꯕ ꯐꯖꯔꯅꯤꯀꯣ
ꯎ
ꯅꯨꯡꯉꯥꯏꯔꯦ ꯋꯥꯀꯤꯡ ꯆꯦꯟꯕꯕꯤ ꯐꯖꯔꯥꯅꯤ ꯍꯔꯣꯥꯏꯅꯦ ꯍꯥꯏꯅ
ꯑꯩ ꯍꯩꯅꯤꯡꯉꯦ ꯑꯩ ꯏꯔꯣꯏꯕ ꯍꯩꯅꯤꯡꯉꯦ ꯏꯔꯣꯏꯔꯗꯤ ꯐꯤꯒꯔ ꯌꯥꯝ ꯇꯥꯏ ꯍꯥꯏ ꯁꯑꯣꯡ ꯁꯥꯗꯥꯗꯣ ꯌꯥꯝ ꯐꯖꯩ ꯍꯥꯏ
ꯑꯗꯨꯗꯤ ꯖꯤꯝꯅꯥꯁꯇꯤꯛ ꯁꯥꯟꯅꯔꯁꯨ ꯐꯖꯩ ꯀꯩꯅꯣ
ꯑꯗꯨꯗꯤ ꯁꯥꯟꯅꯕꯗꯣ ꯈꯔ ꯍꯧꯖꯤꯛ ꯊꯦꯛꯄ ꯌꯥꯔꯣꯏ ꯏꯔꯣꯏꯕꯗꯤ ꯇꯝꯕꯤꯕ ꯌꯥꯏ
' ' ꯑꯣꯏꯅ ꯁꯥꯟꯅꯧ ꯑꯗꯨꯏ ꯁꯔꯨꯛꯄꯨꯗꯤ
ꯌꯣꯒꯥ
ꯎꯝ ꯉꯥꯟꯊꯣꯏꯕꯤꯗ ꯌꯣꯒ ꯊꯝꯕꯤꯌꯣꯌꯣ
ꯅꯍꯥꯟ ꯀꯣ ꯑꯩꯅ ꯐꯣꯟꯗ ꯑꯗꯨꯃꯥꯏ ꯑꯗꯨꯝ ꯇꯧꯔ ꯂꯩꯔꯕꯅꯦ ꯅꯪ ꯈꯪꯉꯕ
ꯌꯦꯡꯕꯤꯌꯨ ꯀꯥꯏꯗꯦ ꯁꯤꯁꯨ ꯃꯆꯥ ꯑꯝꯇꯪ ꯍꯕꯇꯥ
ꯏꯁꯥꯒꯤꯗꯗꯤ ꯀꯌꯥꯝ ꯇꯧꯔꯕ
ꯏꯁ ꯐꯅꯥꯝ ꯐꯔꯦ ꯑꯩꯗꯤ ꯑꯗꯨꯝ ꯀꯩꯩꯅꯗꯔꯗꯤ ꯆꯤꯟꯖꯁꯨ ꯐꯩꯕ ꯌꯥꯎꯔꯝꯃꯦ
ꯎꯝ ꯌꯥꯎꯅꯤ ꯅꯪ ꯌꯥꯎꯅꯤ ꯒ꯭ꯌꯥꯟ ꯉꯥꯎꯔꯕꯅꯦ ꯇꯧꯅꯤ ꯅꯪ ꯑꯩꯅꯅꯦ ꯑꯩꯅꯅꯦ ꯅꯪꯉꯣꯟꯗ ꯑꯃꯨꯛ ꯑꯃꯨꯛ ꯐꯍꯟꯅꯤꯡꯗꯅ ꯉꯥꯡꯉꯤꯗꯣ ꯎꯝ ꯑꯗꯨꯝ ꯍꯣꯏ ꯍꯣꯏ ꯍꯥꯏꯔ ꯇꯥꯎ ꯀꯣ
ꯎꯝ ꯍ ꯇꯥꯏꯇ
ꯎꯝ ꯄꯦꯜꯂꯕꯅꯦ ꯑꯩꯗꯤ ꯅꯪꯁꯦ ꯌꯥꯔꯦꯗꯣ ꯀꯩꯅꯣ ꯑꯗ ꯑꯩ ꯅꯍꯥꯟ ꯑꯩꯅ ꯍꯥꯏꯒꯦ ꯇꯧꯔꯝꯕꯗ ꯑꯩ ꯅꯍꯥꯟ ꯇꯥꯏ ꯀꯨꯟꯗꯣ ꯁꯥꯟꯅꯕꯒꯤ ꯚꯤꯗꯤꯑꯣ ꯑꯃ ꯎꯕ
ꯎꯝ
ꯑꯉꯥꯡꯗꯣ ꯈꯣꯡꯗꯣ ꯀꯔꯥꯛꯗꯣ ꯐꯥꯛꯇꯣꯛꯍꯜꯂꯦ ꯃꯣꯏꯅ ꯈꯪꯉꯕ ꯑꯗꯨꯒ ꯃꯤ ꯃꯌꯥꯝ ꯍꯣꯏ ꯃꯤ ꯃꯌꯥꯝꯅ ꯐꯥꯔꯦ ꯈꯪꯉꯕ ꯑꯗꯨꯒ ꯋꯥꯟꯗꯒꯤꯅ ꯍꯟꯗ꯭ꯔꯦꯠ ꯐꯧꯗꯣ ꯊꯤꯍꯜꯂꯤꯕ ꯑꯗꯨ ꯍꯟꯗ꯭ꯔꯦꯠ ꯁꯨꯔꯀꯥꯟꯗ ꯊꯥꯗꯣꯛꯑꯦꯕ ꯑꯉꯥꯡꯗꯨ ꯀꯞꯄꯦ ꯍꯥꯏꯕ ꯑꯗꯣ ꯊꯁꯨ ꯊꯥꯗꯣꯛꯇꯦ ꯍꯥꯢꯕ ꯃꯣꯏꯅ
ꯇꯥꯏꯒꯣꯟꯗꯨꯗꯤ ꯈꯣꯡꯒꯤꯅꯤꯅ ꯑꯗꯨꯅ ꯐ꯭ꯂꯦꯛꯁꯤꯕꯜ ꯑꯣꯏꯅꯤ ꯅꯠꯇ꯭ꯔꯣ ꯇꯥꯏꯒꯣꯟꯗꯗꯤ ꯈꯣꯡ ꯅꯠꯇ꯭ꯔꯣ ꯃꯥꯅꯤ ꯃꯥꯅꯤ ꯈꯣꯡ
ꯈꯪꯗꯦ ꯈꯪꯗꯦ ꯑꯩ ꯈꯪꯗꯦ ꯑꯗꯨ ꯍꯥꯏꯗꯤ ꯎꯕꯗ ꯑꯃ ꯇꯝꯗꯣꯏꯒ ꯀꯤꯖꯩ ꯍꯥꯏꯕ
ꯇꯣꯉꯥꯟꯅ ꯐꯝꯃꯁꯨ ꯂꯩ
ꯎꯝ
ꯃꯥꯁꯨ ꯁꯥꯟꯅꯩꯌꯦ ꯃꯤꯡꯗꯨꯗꯤ ꯃꯣꯏ ꯃꯤꯡꯗ ꯄꯟꯗ꯭ꯔꯁꯨ ꯑꯗꯨꯝ ꯈꯪꯉꯅꯤ ꯅꯪ ꯌꯥꯝ ꯃꯥꯟꯅꯖꯕ
ꯏ ꯌꯥ ꯔꯦꯍꯦ
ꯑꯩꯁꯦ ꯑꯍꯥꯟꯕꯗ ꯃꯥꯔꯅ ꯈꯔꯃꯅꯤ
ꯎꯝ ꯃꯥꯔꯥꯅ ꯈꯗꯝꯃꯝꯃꯦ ꯍꯥꯏꯗꯤ
ꯃꯤꯡꯗꯣ ꯃꯥꯟꯅꯕꯗꯨꯗ
ꯀꯅꯥꯅꯣꯕ
ꯀꯩ ꯏꯃꯥꯟꯅꯕꯒ
ꯃꯥꯔꯥꯅ ꯈꯜꯂꯝꯃꯝꯅꯦ ꯗꯤ ꯀꯩꯅꯣ
ꯑꯗꯣ ꯃꯥꯗꯤ ' ' ꯇꯃꯛꯀꯇꯦꯕ
ꯎꯝ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
ꯀꯩꯅꯣ ꯍꯧꯣꯏꯖꯤꯕꯨ ꯑꯁ ꯑꯩ ꯒ꯭ꯌꯥꯟ ꯉꯥꯔꯣꯏꯗ ꯍꯣꯏ ꯌꯥꯔꯦ ꯑꯣꯏꯅꯤꯡꯕ ꯑꯃ ꯑꯣꯏꯖꯔꯝꯝꯕꯅꯤ
ꯉꯔꯥꯡꯁꯨ ꯂꯨꯀꯥ ꯃꯣꯗ꯭ꯔꯤꯁ ꯐꯖꯅ ꯁꯅꯩ
ꯎꯝ ꯗꯥ ' ' ꯍꯧꯖꯤꯛꯀꯥꯟ ꯚꯣꯂꯤꯕꯣꯜꯗꯤ ꯁꯥꯟꯅꯗ꯭ꯔꯕ
ꯕꯣꯂꯤꯕꯣꯜ ꯗꯤ ꯑꯩ ꯁꯨꯡꯁꯥꯟ ꯁꯥꯟꯅꯗꯦ ꯌꯦꯡꯕ ꯇꯪꯅꯤ
ꯑꯩꯒ ꯂꯩꯃꯤꯟꯅꯔꯤꯕ ꯃꯤꯁꯤꯡꯁꯦꯀꯣ ꯒ꯭ꯌꯥꯟꯁꯦ ꯈꯤꯇꯪ ꯇꯥꯕ ꯋꯥꯠꯂꯦ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
ꯑꯩꯅꯅꯦ ꯆꯩꯒꯦꯅ ꯇꯧꯔꯤꯕꯅꯦ ꯑꯗꯨꯒꯤ ꯍꯥꯏꯗꯤ ꯎꯝ
ꯂꯥꯏ ꯈꯣ ꯈꯣꯏꯔ ꯑꯃ ꯇꯥꯔꯦ ꯍꯧꯖꯤ
ꯀꯩꯒꯤꯅꯣ
ꯍꯣꯏ ꯀꯥꯟꯅꯒꯔ
ꯏꯁꯩ ꯍꯣꯔꯦꯟ ꯀꯅꯥꯒ ꯁꯥꯟꯅꯗꯣꯏꯅꯣ ꯍꯥꯏꯁꯤꯕꯣ
ꯀꯦꯄꯦ ꯚꯔꯗꯦ ꯀꯦꯄꯦ ꯚꯔꯗꯦ ꯁꯦ ꯀꯌꯥꯃꯨꯛ ꯌꯥꯝꯅ
ꯑꯣ ꯀꯩꯅꯣꯗꯨꯔꯣ ꯀꯦꯕꯣꯕꯔꯗꯤ ꯅꯍꯥꯟ ꯑꯃ ꯒꯣꯜ ꯀꯤꯞꯄꯔ ꯌꯥꯝ ꯍꯩꯌꯦꯅ ꯇꯧꯅꯈꯤꯕꯗ ꯑꯗꯨꯒꯤ ꯀꯤꯔꯤ ꯔꯥꯕ
ꯁꯤꯒꯤ ꯇꯤꯝꯁꯦ ꯑꯁꯤꯕꯨꯗ ꯀꯅꯥꯝꯇꯝꯅ ꯃꯥꯏꯊꯤꯕ ꯄꯤꯕ ꯉꯝꯗꯦꯕ ꯗ꯭ꯔꯣ ꯗ꯭ꯔꯣ ꯉꯥꯛꯇ ꯌꯥꯕ
ꯑꯣ ꯍꯥꯏꯗꯤ ꯀꯩꯅꯣ ꯇꯧ ꯑꯗ ꯅꯣꯏꯒꯤꯗꯨꯁꯨ ꯉꯝꯗ꯭ꯔꯤꯗꯨꯗꯤ ꯃꯣꯏꯒꯤ ꯀꯤꯄꯔꯗꯣ ꯌꯥꯝ ꯍꯩ ꯍꯥꯏꯌꯦ
ꯍꯩ
ꯑꯁ ꯑꯗꯨꯗꯤ ꯅꯪꯒꯤ ꯅꯪꯒꯤ ꯃꯦꯠꯁꯁꯤꯗꯤ ꯌꯥꯝ ꯑꯦꯛꯁꯥꯏꯇꯤꯡ ꯑꯣꯏꯗꯣꯔꯤ
ꯄꯦꯅꯥꯜꯇꯤꯁꯦ ꯑꯩꯈꯣꯏꯅ ꯏ ꯀꯥ ꯀꯥꯟꯅꯤꯀꯣ ꯋꯔ ꯍꯦꯚ ꯗꯤꯚꯨ ꯃꯥꯔꯇꯤꯅꯦꯁ
ꯑꯌꯌꯦꯅꯤꯡꯉꯦ
ꯎꯝ ꯑꯍꯨꯝꯔ ꯑꯍꯨꯝꯔ ꯃꯔꯤꯔ ꯀꯥꯎ ꯅꯪꯅ ꯌꯦꯡꯉꯛꯄꯩꯔ ꯑꯎ
ꯑꯩ ꯌꯦꯡꯅꯤꯡꯉꯦ ꯑꯗꯨꯗꯤ ꯑꯩ ꯃꯣꯏꯒꯤ ꯀꯤꯞꯄꯔꯗꯨꯣ ꯌꯦꯡꯅꯤꯡꯕ ꯃꯣꯏꯒꯤ ꯀꯤꯄꯔꯗꯣ ꯍꯟꯗꯤ ꯍꯟꯅꯨꯔꯕꯅꯦ
ꯊ꯭ꯔꯤ ꯊꯥꯔꯇꯤ ꯔꯣꯅꯥꯟꯗꯣ ꯍꯣꯏ ꯕꯦꯁꯅꯦ
ꯔꯣꯅꯥꯟꯗꯣ ꯍꯣꯏ ꯕꯦꯠ ꯑꯧ ꯑꯧ ꯐꯣꯔꯇꯤ ꯋꯥꯟ ꯁꯨꯔꯦꯅ ꯍꯥꯏꯕꯅꯤꯅꯦ
ꯑꯗꯨꯗꯤ ꯔꯣꯅꯥꯟꯗꯣꯗ ꯒꯤ ꯍꯟꯂꯦ ꯔꯣꯅꯥꯟꯗꯣ ꯐꯣꯔꯇꯤ ꯋꯥꯟꯁꯨ ꯀꯧꯏꯔꯦ
ꯑꯣ ꯑꯩꯈꯣꯏ ꯑꯣꯖꯥ ꯑꯃꯅ ꯃꯥꯗꯤ ꯔꯣꯅꯥꯜꯗꯣꯁꯨ ꯃꯦꯁꯤꯁꯨ ꯂꯣꯏꯅꯃꯛ ꯁꯞꯄꯣꯔꯠ ꯇꯧꯋꯦꯌꯦ ꯀꯩꯒꯤꯅꯣꯒ ꯃꯣꯏ ꯂꯣꯏ ꯑꯍꯟ ꯑꯣꯏꯁꯟꯃꯤꯟꯅꯔꯅꯤꯅ ꯑꯍꯟ ꯃꯁꯦꯟ ꯈꯔ ꯄꯨꯛꯅꯤꯡ ꯊꯧꯒꯠꯅꯗ꯭ꯔꯗꯤ ꯀꯥꯏ ꯑꯅꯤꯃꯛ ꯄꯥꯝꯃꯤ
ꯎꯝ
ꯍꯟꯗꯛꯅꯁꯨ ꯂꯣꯏꯔꯦ ꯍꯥꯏ ꯑꯗꯨꯅ ꯀꯥꯏ ꯇꯧꯔꯒ
ꯑꯗꯨꯗꯤ ꯍꯣꯏ ꯃꯣꯏ ꯃꯊꯥꯗꯤ ꯁꯥꯔꯝꯃꯅꯤꯍꯦ ꯁꯥꯟꯅꯗꯣꯏ ꯀꯥꯡꯕꯨꯗꯣ ꯍꯣꯔꯦꯟꯗꯤ
ꯑꯩꯈꯣꯏꯕꯨꯗꯤ ꯍꯥꯏ ꯍꯥꯏꯅ ꯍꯥꯟ ꯃꯃꯥꯡ ꯂꯧꯁꯟꯈꯒ꯭ꯔꯦ ꯕꯦꯛ ꯇꯨ ꯕꯦꯛ ꯂꯧꯕꯆꯦ
ꯃꯃꯥꯡ ꯂꯧꯁꯟꯈ꯭ꯔꯕ ꯑꯣꯏꯕꯒꯤꯅꯦ ꯑꯩꯅ ꯍꯥꯏꯁꯦ ꯁꯥꯟꯅꯃꯤꯟꯅꯗꯣꯏ ꯇꯤꯝꯗꯨꯅ ꯈꯔꯗꯤ ꯀꯤꯔꯝꯅꯤꯗꯅ
ꯑꯗꯨ ꯈꯤꯇꯪꯗꯤ ꯄꯥꯈꯠꯂꯝꯅꯤꯕ ꯃꯣꯏꯗꯤ ꯑꯍꯥꯟꯕꯅꯤꯅ ꯃꯃꯥꯡꯗꯗꯤ ꯃꯣꯏꯁꯨ ꯌꯥꯎ ꯌꯥꯎ ꯐꯪꯗꯦ ꯍꯥꯏꯗꯥꯏꯅꯦ
ꯐꯪꯗꯦ ꯍꯟꯗꯛ ꯑꯅꯧꯕ ꯃꯤꯗꯨꯗꯤ ꯑꯩ ꯇꯝ ꯇꯝꯗꯨ ꯃꯤꯁꯤꯡ ꯍꯦꯟꯒꯠꯂꯛꯑꯦꯕ
ꯎꯝ
ꯍꯟꯗꯛ
ꯑꯗꯨꯏꯁꯨ ꯆꯜꯂꯗ꯭ꯔꯣ
ꯎꯝ
ꯅꯪ ꯀꯩꯗꯧꯔꯤꯒꯦ ꯍꯧꯖꯤꯛ
ꯀꯩꯝ ꯇꯧꯗꯦꯗ ꯔꯣꯍꯤꯠꯅ ꯄꯨꯡ ꯀꯌꯥꯅꯣ ꯍꯪꯕ ꯕꯣꯜꯒꯤ ꯍꯣꯏ ꯌꯥꯏ ꯑꯩ ꯉꯥꯏꯍꯥꯛ ꯇꯨꯝꯒꯦ
ꯊꯝꯃꯒꯦꯗꯤ ꯑꯁ‌ꯦꯕꯩ ꯇꯨꯝꯃꯗꯣꯏꯔꯥ
ꯑꯥꯎ ꯇꯨꯝꯃꯣꯏꯗ ꯀꯩ ꯀꯩꯅꯣ ꯇꯧꯕꯩꯅꯤ ꯊꯕꯛ ꯑꯃꯅꯤ ꯂꯩꯔꯤꯑꯕ ꯑꯗꯨꯝꯇ ꯇꯧꯊꯣꯛꯈꯤꯒꯦ ꯑꯗꯨꯒ ꯇꯨꯝꯃꯣ
ꯇꯝꯃꯣ ꯊꯝꯃꯣ ꯅꯪꯅ ꯇꯧꯕ